ꯇꯔꯕ ꯇꯥꯔꯦ ꯇꯔꯦ ꯎꯝ
ꯃꯈꯟ ꯀꯌꯥꯃꯨꯛꯀ ꯆꯥꯏꯒꯦꯕ ꯍꯥꯏꯗꯤ ꯃꯣꯏ ꯃꯤꯛꯁ ꯇꯧꯕꯗꯣ
ꯀꯩꯅꯣꯒ ꯌꯨꯔꯤꯌꯥꯅꯦ
ꯎꯝ
ꯄꯣꯇꯥꯁ ꯄꯣꯇꯥꯁꯇꯣ ꯑꯗꯨꯗꯨꯅ ꯄꯣꯇꯥꯁꯅꯦ ꯑꯗꯒꯤ ꯀꯩꯅꯣꯒ ꯁꯨꯄꯔꯁꯨ ꯈꯔ ꯍꯥꯞꯅꯕꯅꯦ
ꯃꯈꯜ ꯑꯍꯨꯝ ꯈꯇꯅꯤꯅꯦ
ꯎꯝ
ꯗꯥꯏꯃꯟ ꯀꯩ ꯀꯩꯖꯤꯗ ꯗꯥꯏꯃꯟ ꯍꯥꯏꯕ꯭ꯔꯥ ꯑꯃꯁꯨ ꯂꯩꯗꯥꯅꯦ
ꯎꯝ ꯎ ꯗꯥꯏꯃꯟ ꯑꯗꯨꯗꯨꯁꯨ ꯍꯥꯞꯄ ꯃꯥꯏ ꯇꯥꯏꯃꯤꯡ ꯑꯃ ꯂꯩꯕꯅꯦ ꯑꯗꯣ ꯍꯥꯞꯄꯒꯤ ꯑ
ꯑꯣ ꯑꯍꯝꯕꯗꯗꯤ ꯍꯥꯞꯅꯗꯦꯕ
ꯎꯝ ꯍꯥꯞꯅꯗꯕꯅꯦ ꯑꯗꯣ ꯍꯥꯞꯅꯕꯁꯦ ꯃꯥꯒꯤ ꯑꯅꯤꯔꯛ ꯁꯨꯕꯗ ꯍꯥꯞꯄ꯭ꯔꯥ ꯀꯩꯅꯣꯝ ꯇꯧꯕꯅꯦ ꯑꯍꯥꯟꯕꯗ ꯍꯥꯞꯄ꯭ꯔꯥ ꯑꯅꯤꯁꯨꯕꯗ ꯍꯥꯄ ꯈꯪꯗ꯭ꯔꯤꯅꯦ ꯑꯩ ꯍꯥꯞꯇꯤ ꯍꯥꯞꯄꯅꯦ ꯑꯗꯣ ꯑꯆꯥꯏꯕ ꯈꯨꯗꯤꯡꯒꯤꯗꯤ ꯗꯥꯏꯃꯟꯖꯦ ꯍꯥꯞꯅꯗꯦꯕ
ꯑꯣ ꯑꯍꯨꯝꯂꯛꯀ ꯆꯥꯏꯅꯕ꯭ꯔꯣ
ꯑꯍꯨꯝꯂꯛꯇꯣ ꯑ ꯑꯍꯨꯝꯂꯛ ꯑꯗꯨꯃꯥꯏꯅ ꯆꯥꯏꯕ ꯌꯥꯏ ꯑꯗꯩ ꯐꯧꯗꯤ ꯌꯥꯝ ꯀꯥꯏꯅ ꯐꯔꯦ ꯑꯅꯤꯔꯛ ꯈꯛꯇ ꯇꯣꯛꯄꯁꯨ ꯌꯥꯎꯏꯗ
ꯑꯩꯩꯅ ꯑꯃꯨꯛꯇꯪ ꯈꯛꯇ ꯆꯥꯛ ꯇꯣꯛꯈ꯭ꯔꯣ ꯅꯕꯦ
ꯎꯝ ꯍꯥꯔ ꯆꯥꯏꯕꯁꯨ ꯃꯥꯒꯤ ꯐꯧꯗꯨꯅ ꯍꯥ ꯍꯥꯔꯗ ꯍꯥꯏꯗꯤ ꯂꯩꯕꯥꯛ ꯂꯩꯍꯥꯎꯅ ꯂꯩꯕ ꯑꯣꯏꯔꯗꯤ ꯐꯠꯅꯥꯥꯎꯅ ꯀꯥꯆꯔ ꯋꯥꯡꯈꯠꯀꯗꯤ ꯆꯥꯡ ꯆꯞ ꯃꯥꯟꯅꯅ ꯀꯥꯈ꯭ꯔꯗꯤꯅꯦ
ꯎꯝ
ꯑꯗꯨꯝ ꯑꯃꯨꯔꯛ ꯑꯅꯤꯔꯛ ꯑꯅꯤꯔꯛ ꯆꯥꯏꯕꯗ ꯑꯗꯨꯝ ꯌꯥꯅꯕ ꯌꯥꯎꯋꯦ ꯑꯗꯣ ꯑꯍꯨꯝꯂꯛ ꯑꯍꯨꯝꯂꯛꯇꯩ ꯍꯦꯟꯅ ꯆꯥꯏꯕꯒꯁꯨ ꯑꯗꯨꯝ ꯌꯥꯎꯋꯣꯏꯗ ꯐꯧꯗꯨꯣ ꯐꯠꯃꯟꯗꯗꯅ
ꯑꯗꯩ ꯍꯥꯔ ꯌꯥꯝ ꯍꯦꯜꯂꯁꯨ ꯐꯧ ꯌꯥꯝ ꯄꯥꯟꯗꯕꯤ ꯄꯥꯝꯕꯤꯗ ꯉꯥꯏꯍꯥꯛꯇ ꯆꯠꯄꯖꯋꯥꯋꯣꯏ
ꯎꯝ ꯎꯝ ꯑꯗ ꯅꯣꯏꯗꯤ ꯐꯧꯗꯣ ꯍꯟꯗꯛ ꯀꯔꯤ ꯐꯧꯅꯦꯕ ꯅꯣꯏ ꯀꯩꯅꯣꯒꯤ ꯃꯔꯤꯡꯗꯒꯤ ꯑꯗꯨ ꯌꯨꯝꯗꯒꯤ ꯑꯗꯨꯝ ꯐꯧ ꯃꯃꯤꯡ ꯈꯪꯈꯤꯗ꯭ꯔꯕ ꯅꯣꯏ ꯍꯣꯂꯤꯗꯣ
ꯃꯃꯤꯡ ꯑꯃ ꯍꯥꯄꯅꯤꯅꯦ ꯑꯩꯅ ꯈꯪꯗꯕ ꯑꯃꯨꯛ ꯀꯥꯎꯊꯣꯛꯈꯤꯕ
ꯐꯧꯖꯤꯁꯨ ꯖꯥꯖꯥꯠ ꯃꯃꯤꯡ ꯌꯥꯝ ꯊꯣꯛꯑꯝꯃꯤꯅꯦ ꯄꯊꯣꯟ ꯊꯣꯟꯅꯔꯝꯅꯦ ꯃꯃꯤꯡꯁꯦ
ꯎꯝ
ꯑꯩꯈꯣꯏꯒꯤ ꯊꯥꯡꯖꯝꯒꯤ ꯌꯨꯝꯅꯥꯛꯇꯒꯤ ꯐꯧ ꯑꯃ ꯄꯨꯊꯣꯔꯛꯇꯥꯔꯁꯨ ꯃꯃꯤꯡꯅ ꯊꯥꯡꯖꯝ ꯐꯧꯅ ꯑꯗꯨꯝ ꯆꯠꯀꯗꯕꯅꯦ ꯑꯗꯣ
ꯑꯣ ꯐꯧ ꯀꯥ ꯃꯥꯏꯁꯤꯃꯤꯖꯣ
ꯑꯁ ꯈꯪꯗꯦꯗ ꯌꯨꯝꯗ ꯑꯗꯨꯝ ꯂꯩꯍꯧꯕꯗꯨꯗꯒꯤ ꯃꯃꯤꯡꯁ ꯑꯗꯨꯝ ꯊꯣꯟꯈꯤꯕ ꯑꯣꯏꯕ ꯀꯥꯟꯗ ꯈꯔ
ꯀꯩꯅꯣ ꯇꯧꯈꯤꯕ ꯑꯩꯈꯣꯏꯒꯤ ꯑꯅꯧꯕ ꯐꯧ ꯁꯨꯝ ꯃꯃꯥꯡꯗ ꯁꯨꯝ ꯍꯥꯏꯕ꯭ꯔꯤꯠꯀꯨꯝꯕ ꯈꯔ ꯊꯣꯛꯂꯛꯄ ꯁꯦꯕꯥꯒꯅ ꯊꯣꯛꯂꯛꯏꯁꯦ ꯁꯨꯝ ꯑꯟꯅꯧꯕ ꯊꯣꯛꯂꯛꯄꯁꯤꯗ ꯃꯣꯏꯒꯤ ꯑꯩꯈꯣꯏ ꯑꯋꯥꯏꯗ ꯁꯨꯝ ꯍꯨꯟꯅ ꯑꯩꯈꯣꯏ ꯑꯗꯨꯗꯥꯋꯥꯏꯗ ꯑꯩꯈꯣꯏꯒꯤ ꯀꯩꯅꯣꯒꯤ ꯂꯨꯀ꯭ꯔꯥꯝꯒꯤ ꯀꯥꯎꯟꯁꯤꯜꯂꯔꯁꯤ ꯀꯩꯅꯣ ꯑꯣꯏꯕ ꯕꯣꯕꯦꯟꯗꯣ ꯃꯣꯏꯗꯒꯤ ꯐꯁꯦ ꯕꯣꯕꯦꯟ ꯐꯧ ꯀꯥꯏꯅ ꯃꯃꯤꯡ ꯆ ꯍꯧꯖꯤꯦ ꯀꯥꯟꯅ
ꯑꯣ
ꯐꯧꯒꯤꯗꯤ ꯃꯃꯤꯡꯁꯦ ꯎꯝ ꯑꯗꯣ ꯍꯧꯖꯤꯛꯁ ꯑꯃꯨꯛ ꯁꯦꯕꯥꯅ ꯑꯃꯨꯛ ꯁꯤꯟꯈꯔꯦ ꯃꯥꯏ ꯃꯍꯨꯠꯇꯣ
ꯑꯣ
ꯍꯧꯖꯤꯛꯇꯤ ꯁꯦꯕꯥ ꯑꯅꯝꯕꯅ ꯁꯦꯕꯥ ꯂꯣꯏ ꯍꯨꯟꯅꯔꯦꯗ ꯍꯥꯏꯕ꯭ꯔꯤꯠꯁꯦ ꯐꯧ ꯊꯣꯛꯄ ꯌꯥꯝ ꯍꯦꯜꯂꯦꯕ
ꯍꯥꯏꯅꯔꯛꯇ꯭ꯔꯣ ꯃꯌꯥꯝ ꯂꯩꯔꯝꯕꯅꯤꯅꯦ
ꯗꯔꯝꯐꯧ
ꯎꯝ
ꯑꯗꯨꯌꯥꯝ ꯐꯕꯗꯒꯤ ꯑꫭ ꯐꯧ ꯑꯍꯥꯎꯕ ꯆꯥꯛ ꯑꯍꯥꯎꯕ ꯍꯧꯖꯤꯛꯀꯥꯟꯗꯤꯅꯦ ꯆꯥꯛ ꯑ ꯀꯅꯥꯒꯨꯝꯕ ꯈꯔꯅ ꯁꯨꯝ ꯐꯧꯖꯦ ꯆꯥꯛ ꯍꯥꯎꯕꯅ ꯈꯟꯕꯩ ꯋꯥꯅꯤ ꯍꯧꯖꯤꯛꯇꯤ ꯑꯅꯝꯕꯅ ꯑ ꯆꯦꯡ ꯐꯧ ꯌꯥꯝ ꯊꯣꯛꯄꯅ ꯑꯃꯨꯛ ꯈꯟꯅꯔꯛꯑꯦꯕ ꯇꯧꯔꯤꯖꯦ
ꯀꯣꯟꯅꯔꯛꯇꯕ
ꯎꯝ ꯍꯥꯏꯗꯤ ꯐꯧꯖꯦ ꯇꯥꯡꯖꯨ ꯇꯥꯡꯅꯔꯛꯑꯦ ꯑꯗꯩ ꯇꯥꯏꯕ ꯈꯣꯠꯄ ꯑꯗꯨ ꯂꯣꯏꯅ ꯐꯧ ꯂꯩꯇꯥꯥꯔꯗꯤ ꯑꯆꯤꯟ ꯑꯀꫭꯝ ꯑꯃꯃꯖꯨ ꯂꯣꯏ ꯅꯪꯅꯩꯗꯅ
ꯎꯝ ꯀꯩꯅꯣꯒꯤ ꯐꯧꯗ ꯉꯍꯥꯟꯋꯥꯏ ꯀꯦ ꯗꯤ ꯀꯥꯏꯅ ꯂꯩꯔꯝꯕꯅꯦꯕ
ꯀꯦꯗꯤ ꯀꯦꯗꯤ ꯐꯧ ꯂꯩ
ꯑꯗꯨꯗꯤ ꯍꯎꯕꯅꯤ
ꯎꯝ ꯊꯣꯏꯕꯤ ꯀꯥꯏꯅ ꯂꯩꯕꯅꯦ ꯐꯧ ꯃꯃꯤꯡ ꯌꯥꯝ ꯂꯩꯗꯁ ꯍꯟꯗꯛꯇꯤ ꯑꯅꯧꯕ ꯑꯝꯁꯨ ꯂꯩꯕꯅꯤ ꯐꯧ ꯃꯃꯤꯡ ꯗꯛ ꯗꯛ ꯀꯥꯏꯅ ꯑꯃ ꯂꯩꯕꯅꯦ
ꯑꯣꯗꯒꯤ ꯁꯦꯛꯃꯥꯏꯗ ꯍꯧꯖꯤꯛ ꯂꯧ ꯈ꯭ꯋꯥꯏꯗꯒꯤ ꯐꯕ ꯅꯨꯄꯥꯥꯝꯅꯩ ꯃꯥꯅ ꯄꯣꯠ ꯁꯛ ꯑꯃ ꯁꯤꯖꯤꯟꯅꯔꯤꯑꯕ ꯀꯅꯥꯝ ꯍꯥꯏꯗꯣꯛꯇꯕ ꯍꯥꯏꯇꯥꯔꯦꯅꯦ ꯅꯍꯥꯟꯖꯦ ꯑꯃ ꯄꯝꯇꫡꯔ ꯀꯥꯞꯐꯧ ꯋꯦꯕ
ꯎꯝ
ꯀꯥꯞꯈ꯭ꯔꯦꯕ ꯃꯥꯏꯗꯨꯗꯤ ꯀꯥꯞꯃꯨꯛ ꯋꯥꯡꯍꯧꯔꯦ ꯐꯧꯖꯦ
ꯎꯝ
ꯐꯧ ꯋꯥꯇꯛꯇꯔ ꯖꯔ ꯏꯟꯕ ꯍꯥꯏꯇꯥꯔꯦ
ꯑꯣ
ꯐꯤ ꯏꯔꯇꯤꯟ ꯍꯤꯗꯥꯛ ꯀꯥꯞꯄꯤꯔꯥ ꯀꯔꯤ ꯍꯤꯗꯥꯛ ꯀꯥꯞꯄꯤꯅꯣ ꯈꯪꯗꯕ ꯄꯝꯗ ꯇꯧꯔ ꯀꯥꯞꯄꯅꯦꯕ ꯑꯗꯣ ꯑꫭꯏꯖꯨ ꯃꯥꯏꯖꯦ ꯕꯥꯛ ꯇꯣꯞ ꯇꯥꯔꯦ
ꯎꯝ ꯁꯦꯛꯃꯥꯏꯒꯤ ꯃꯅꯨꯡ ꯁꯦꯛꯃꯥꯏ ꯃꯅꯨꯡ ꯂꯧ ꯂꯣꯏ ꯍꯨꯟꯅꯔꯕ꯭ꯔꯣ
ꯂꯣꯏ ꯍꯨꯟꯅꯔꯦꯗ ꯑꯌꯥꯝꯕ
ꯎꯝ ꯃꯌꯥꯝ ꯏꯁꯤꯡ ꯉꯟꯇꯥꯥ ꯐꯪꯕꯅꯤꯅ ꯌꯥꯏꯔꯤꯄꯣꯛꯀꯤꯖꯨ ꯑꯅꯝꯕꯅ ꯂꯣꯏ ꯀꯩꯅꯣ ꯇꯧꯅꯔꯦ ꯍꯧꯖꯤꯛ ꯃꯣꯏꯗꯤ ꯆꯛꯆꯥꯕꯤꯒꯤ ꯀꯩꯅꯣꯕꯧꯗ ꯑꯅꯤꯔꯛ ꯍꯨꯟꯕꯕꯨꯛ ꯍꯨꯟꯅꯔꯦ ꯍꯨꯟꯅꯕ ꯌꯥꯎꯔꯦ
ꯀꯩꯅꯣꯒꯤ ꯑꯅꯤꯔꯛ ꯆꯥꯕꯤꯖꯦ ꯁꯤꯒꯤꯖꯦ ꯀꯔꯤꯅꯣ ꯃꯣꯏꯅ ꯆꯔꯨꯖꯦ ꯁꯪꯂꯤ ꯁꯪꯂꯤ ꯇꯧꯔ ꯂꯣꯏ ꯂꯣꯛꯏꯖꯤꯕꯣ
ꯍ
ꯃꯣꯏꯒꯤ ꯀꯩꯅꯣ ꯑꯣꯏꯔꯝꯒꯅꯤꯗ ꯑꯅꯤꯔꯛ ꯆꯥꯕꯤ ꯑꯣꯏꯕꯒꯤ ꯃꯣꯏꯒꯤ ꯑ ꯃꯨꯜꯂ ꯈꯪꯗꯦ ꯁꯪꯂꯤ ꯁꯪꯂꯤ ꯇꯧꯔꯒꯥꯟ ꯑꯅꯝꯕꯅ ꯂꯣꯛꯏꯖꯦ ꯃꯣꯏꯖꯦ ꯑꯉꯟ ꯐꯧꯒꯤ ꯍꯧꯅꯕꯤꯔ ꯈꯪꯗꯦꯅꯦ
ꯑꯗꯨꯅꯦ ꯍꯥꯏꯖꯦ ꯍꯥꯏꯗꯤ ꯃꯌꯥꯝ ꯂꫭꯛꯅꯕꯗꯤ ꯆꯦ ꯑꯩꯈꯣꯏꯒꯤ ꯕ꯭ꯔꯥꯎꯟ ꯃꯆꯨꯗ ꯂꫭꯏ ꯀꯪ
ꯑꯗꯨꯅꯦ ꯀꯪꯉ ꯀꯥꯟꯗ ꯐꯧ
ꯁꯪꯅꯕꯤꯒ ꯂꫭꯏ ꯂꫭꯛꯏꯖꯤꯕꯨ ꯑꯩꯖꯦ ꯉꯛꯑꯩ ꯀꯔꯤꯅꫭ ꯇꯧꯖꯤꯕꫭ ꯑꯍꯥꯝꯕ ꯍꯥꯏꯇꯥꯔꯦ ꯑꯩꯅ ꯊꯦꯡꯅꯕꯗꯣ
ꯑꯣꯏꯔꯝꯒꯅꯤ ꯃꯣꯏꯒꯤ ꯑꯗꯣ ꯁꯪꯉꯒ ꯂꫭꯛꯏꯗꫭ ꯍꯣꯏꯃꯦ ꯐꯧꯗꯨꯒꯤ ꯃꯁꯥꯒꯤꯖꯨ ꯑꯣꯏꯔꯝꯕ ꯌꯥꯏ ꯑꯗꯣ ꯌꯨꯝꯗꯗꯤ ꯑꯃꯨꯛ ꯐꯧꯗꯅ ꯈꯣꯠꯇꯅꯗꯤ ꯇꯧꯔꯝꯒꯅꯤ ꯑꯗꯨꯒꯤ ꯐꯧ ꯄꯣꯠꯇꯣ ꯍꯥꯏꯗꯤ ꯍꯌꯦꯡ ꯐꯧꯗꫭ ꯆꯣꯠꯂꯤꯉꯩꯗ ꯀꯩꯗ ꯀꯣꯠꯇ ꯍꯩꯖꯤꯟꯕ ꯍꯥꯏꯖꯦ ꯍꯌꯦꯡ ꯐꯧꯗꯨ ꯀ ꯈ꯭ꯋꯥꯏ ꯀꯥꯔꯒ ꯅꯝ ꯊꯤꯔꯛꯀꯅꯤ ꯆꯥꯕ ꯌꯥꯔꯣꯏꯕ ꯌꯨꯝꯗ ꯑꯃꯨꯛ ꯐꯥꯎꯅꯗꯣꯏꯅꯤ ꯌꯥꯝ ꯆꯥꯟꯖꯥꯡꯒꯤ ꯊꯕꯛꯅꯤꯗ
ꯎꯝ
ꯑꯃꯔꯣꯝꯗꯗꯤ ꯍꯥꯏꯕꯤꯌꯨ ꯍꯥꯏꯅꯤ ꯍꯣꯏ ꯑꯗꯨꯅꯕꯨꯗꯤ ꯍꯌꯦꯡꯁꯤ ꯈꯔ ꯋꯥꯖꯔꯁꯨ ꯑꯅꯤꯔꯛ ꯇꯧꯈꯤꯕ ꯑꯁꯤꯅ ꯐꯧꯗꯗꯤ ꯃꯌꯥꯝ ꯂꯦꯝꯃꯛꯇꯣꯏꯕ
ꯎꯝ
ꯑꯩꯈꯣꯏ ꯁꯣꯝꯁꯦ ꯀꯦꯅꯦꯦꯟ ꯏꯁꯤꯡ ꯐꯖꯅ ꯑꯩꯈꯣꯏꯒꯤ ꯏꯊꯩ ꯂꯩꯀꫭꯟꯒ ꯐꯖꯅ ꯂꯩꯔꯗꯤ ꯑꯗꯨꯝ ꯂꯣꯏꯅ ꯌꯥꯅꯕꯖꯥꯠꯅꯤ ꯑꯗꯨꯕꯨ
ꯑꯁ ꯃꯤꯒꯤꯗꯤ ꯇꯧꯕꯤꯒꯦ ꯍꯥꯏꯕꯅꯤꯅꯦ ꯑꯩꯈꯣꯏꯅ ꯌꯥꯗꯕꯩꯅꯤꯅꯦ ꯀꯩ ꯁꯥꯎꯔꯨꯗꯣꯏꯅꯣ ꯗꯥꯏꯔꯦꯛ ꯐꯨꯝ ꯆꯠꯈ꯭ꯔꯗꯨꯗꯤ
ꯃꯤꯒꯤꯗꯤ ꯑꯩꯈꯣꯏꯒꯤ ꯑꯍꯥꯟꯕꯗꯖꯨ ꯃꯣꯏ ꯑꯗꯨ ꯐꯖꯅ ꯃꯣꯏꯅ ꯍꯥꯏꯔꯤꯕ ꯋꯥꯗꯨꯗ ꯇꯧꯔꯒ ꯇꯧꯔꯝꯃꯗꯤ ꯃꯅꯨꯡꯗ ꯄꯥꯏꯌꯦꯞ ꯐꯨꯝꯕꯗꯨꯗꯤ ꯂꯝꯗꯅ ꯑꯩꯈꯣꯏꯒꯤ ꯂꯝꯗ ꯐꯨꯝꯃꯦ ꯏꯁꯤꯡꯅ ꯑꯩꯈꯣꯏ ꯁꯤꯖꯤꯟꯅ ꯐꯪꯗ꯭ꯔꯦ
ꯎꯝ ꯑꯗꯣ ꯑꯩꯈꯣꯏꯅ ꯁꯣꯏꯕꯩꯅꯦꯕꯀꯣ ꯃꯤꯒꯤꯗꯤ ꯍꯥꯟꯅ ꯀꯦꯅꯦꯜ ꯂꯥꯛꯄꯅꯦꯕ ꯆꯥꯎꯅ
ꯎꯝ
ꯑꯗꯣ ꯍꯟꯗꯛ ꯏꯁꯤꯡ ꯋꯥꯔꯤꯕꯁꯦ ꯑꯗꯨ ꯂꯥꯛꯑꯃꯗꯤ ꯀꯔꯤꯝ ꯋꯥꯔꯣꯏꯏ ꯅꯣꯏ ꯍꯧꯖꯤꯛ ꯂꯧ ꯅꯣꯏ ꯋꯥꯡꯅꯔꯅꯤ ꯉꯟꯅ ꯍꯨꯅꯗꯨꯅ ꯑꯗꯣ ꯏꯁꯤꯡ ꯃꯩ ꯊꯥꯔꯛꯄꯗꯤ ꯍꯧꯗ꯭ꯔꯤ ꯃꯥꯜꯂꯦꯗ ꯑꯩꯅ ꯈꯟꯕꯗ
ꯍꯦꯟ ꯅꯣꯏ ꯄꯥꯏꯞ ꯐꯨꯝꯕꯗꯨ ꯄꯨꯔꯥ ꯀꯩꯅꯣ ꯑꯣꯏꯅ ꯀꯝꯄ꯭ꯂꯤꯠ ꯂꯣꯏꯁꯟꯗ꯭ꯔꯤ ꯃꯥꯜꯂꯦ
ꯎꯝ ꯀꯩꯅꯣꯗꯤ ꯁꯂꯨꯡꯐꯝꯝꯗꯤ ꯁꯦꯟꯗꯣꯡꯝꯕꯅꯦ
ꯁꯅꯨꯃꯟꯗꯤ ꯍꯦꯟꯈ꯭ꯔꯕꯅꯦ
ꯑꯗ ꯃꯣꯏꯁ ꯀꯣꯝ ꯊꯗꯣꯏꯖꯥꯅꯣ ꯍꯩꯣꯛ ꯑꯁꯣꯝꯗ ꯊꯥꯗꯣꯏꯖꯥꯠꯣ
ꯈꯪꯗꯦ ꯍꯥꯏꯔꯣ ꯈꯣꯡꯖ꯭ꯔꯣꯝ ꯁꯨꯝ ꯂꯥꯛꯇꯣꯏꯑꯦ ꯍꯥꯏꯗꯣ ꯈꯣꯡꯖꯣꯝ ꯁꯨꯝ ꯂꯥꯛꯇꯣꯏꯗ ꯑꯗꯨꯃꯥꯏꯅꯗꯤ ꯍꯥꯏ
ꯑꯣ ꯑꯗꯨ ꯁꯤꯅ ꯑꯗꯨꯣꯏ ꯂꯧꯐꯝꯁꯤ ꯑꯩꯈꯣꯏꯒꯤ ꯍꯩꯕꯣꯛ ꯑꯁ꯭ꯋꯥꯏ ꯁꯤꯖꯤꯟꯅꯗꯣꯏꯖꯥꯠꯂꯥ ꯍꯦꯟꯗꯣꯛꯑ ꯋꯥꯡꯖꯤꯡ ꯑ ꯁꯨꯝ ꯁꯤꯖꯤꯟꯅꯗꯣꯏꯖꯥꯠꯂꯥ
ꯈꯪꯗꯣꯏꯅꯦ ꯑꯗꯨ ꯀꯗꯥꯏꯋꯥꯏꯗ ꯃꯣꯏꯒꯤ ꯆꯞ ꯆꯥꯕꯤ ꯏꯁꯤꯡ ꯊꯥꯗꯣꯛꯇꯣꯏ ꯃꯐꯝꯁ ꯀꯗꯥꯏꯋꯥꯏꯗ ꯈꯪꯗ꯭ꯔꯤꯅꯦ ꯄꯥꯏꯁꯤꯔꯤ ꯄꯨ ꯂꯥꯛꯑꯒ ꯃꯣꯏꯒꯤ ꯂꯣꯏꯐꯝ ꯖꯒꯥꯁꯤꯦ ꯀꯗꯥꯏꯗꯅꯣ ꯈꯪꯗ꯭ꯔꯤꯅꯤ
ꯎꯝ ꯃꯐꯧꯗꯤ ꯄꯨꯔꯛꯄꯅꯦꯕ ꯑꯁꯤꯒꯤꯁꯤꯅ
ꯑꯝ
ꯑꯗꯩ ꯑꯩꯈꯣꯏ ꯁ꯭ꯋꯥꯏ ꯑꯗꯨ ꯊꯥꯗꯝ ꯄꯥꯏꯞꯇꯨ ꯍꯨꯠꯂꯒ ꯏꯁꯤꯡ ꯂꯧꯕꯗꯤ ꯌꯥꯔꯣꯏꯗꯕ ꯖꯥꯠꯂꯣ ꯃꯣꯏꯁꯦ
ꯇꯨꯐꯨꯠꯂꯒ ꯏꯁꯤꯡ ꯂꯧꯕ ꯍꯥꯏꯁꯦ ꯈꯪꯗꯦ ꯃꯣꯏ ꯑꯗꯣ ꯑꯩꯈꯣꯏꯒꯤ ꯂꯧ ꯀꯩꯅꯣꯗꯅꯦ ꯃꯣꯏꯒꯤ ꯄꯥꯏꯞꯇꯣ ꯄꯨꯔ ꯆꯠꯈꯤꯕ ꯃꯄꯥ ꯑꯁꯤꯗ ꯑꯩꯈꯣꯏꯒꯤ ꯏꯁꯤꯡ ꯑꯩꯈꯣꯏꯒꯤ ꯀꯩꯅꯣ ꯑꯣꯏꯅ ꯈꯨꯝꯃꯒ ꯑꯩꯈꯣꯏꯒꯤ ꯃꯊꯛꯇ ꯍꯩꯔꯒ ꯈꯨꯝꯃꯒ ꯊꯝꯕꯗꯣ ꯑꯗꯨꯃꯥꯏꯅ ꯈꯨꯝꯕꯗꯁꯨ ꯃ ꯃꯔꯛꯇꯗꯤ ꯌꯥꯎꯔꯤꯔꯤꯕ ꯑꯗꯨꯒꯨꯝꯕꯗꯨꯗꯗꯤ ꯏꯁꯤꯡ ꯆꯤꯡꯈꯠꯄꯗꯤ ꯌꯥꯅꯦꯕ
ꯎꯝ
ꯑꯗ ꯏꯁꯤꯡꯗꯣ
ꯏꯁꯤꯡꯗꯨꯁꯨ ꯃꯣꯏꯗꯨ ꯊꯟꯅ ꯊꯥꯔꯛꯇ꯭ꯔꯤꯕꯩꯗ ꯈꯪꯗꯦ ꯏꯁꯤꯡꯗꯣ ꯑꯗꯨꯃꯥꯏꯅ ꯍꯥꯡꯇꯣꯛꯑ ꯂꯩꯕꯀꯥꯟꯗ ꯑꯩꯈꯣꯏꯅ ꯑꯩꯈꯣꯏ ꯑꯗꯣꯝꯗ ꯌꯦꯡꯕ ꯀꯥꯟꯗꯁꯤꯡ ꯑꯗꯨ ꯊꯟꯅ ꯂꯥꯛꯇꯦꯕ
ꯑꯁ ꯏꯁꯤꯡ ꯃꯅꯨꯡꯗꯗꯤ ꯌꯥꯎꯕ꯭ꯔꯣ
ꯏꯁꯤꯡ ꯃꯅꯨꯡꯗꯗꯤ ꯌꯥꯎꯔꯒ ꯂꯩꯌꯦꯕꯀꯣ ꯊꯅ ꯂꯥꯛꯇꯦꯕ
ꯑꯗꯨꯗꯤ ꯀꯃꯥꯏꯅ ꯂꯧꯗꯣꯏꯅꯣ ꯂꯧ ꯌꯥꯔꯣꯏ ꯑꯗꯨꯗꯤ
ꯑꯗꯨꯅꯤ ꯏꯁꯤꯡ ꯍꯨꯠꯂꯒ ꯏꯁꯤꯡꯗꯣ ꯀꯥꯞꯈꯠꯍꯟꯕ ꯍꯥꯏꯗꯣ ꯏꯁꯤꯡꯗꯣ ꯊꯟꯅ ꯁꯤꯡꯗꯣ ꯀꯟꯅ ꯂꯥꯛꯇꯕꯅꯤꯅꯅꯦ ꯂꯤꯁꯤꯡ ꯍꯨꯠꯂꯒ ꯂꯧꯕ ꯍꯥꯏꯁꯤꯁꯨ ꯌꯥꯔꯣꯏꯗꯣꯏꯅꯦꯕ ꯏꯁꯤꯡꯗꯣ ꯊꯥꯔꯛꯇ꯭ꯔꯤꯕꯩꯔꯗꯤ ꯈꯪꯗꯦ ꯏꯁꯤꯡ ꯊꯥꯔꯛꯑꯀꯥꯟꯗꯒꯗꯤ ꯊꯜꯂꯛꯀ꯭ꯔ ꯈꯪꯗꯦ ꯍꯧꯖꯤꯛ ꯂꯩꯔꯤꯁꯤꯅ ꯑꯩꯈꯣꯏꯒꯤ ꯁꯨꯝ ꯀꯩꯅꯣ ꯇꯧꯕꯗ ꯃꯅꯨꯡꯗꯒꯤ ꯊꯣꯛꯂꯛꯑꯒ ꯁꯨꯝ ꯍꯨꯠꯄ ꯈꯣꯠꯄꯗ ꯆꯪꯈꯤꯕꯒꯤ ꯂꯩꯔꯤꯔꯥ ꯅꯣꯡ ꯇꯥꯁꯟꯨꯈꯤꯕꯗꯨ ꯂꯩꯔꯤꯔꯥ ꯈꯪꯗꯦꯕꯀꯣ
ꯎꯝ ꯑꯗꯨꯒꯨꯝꯕ ꯑꯣꯏꯔꯝꯒꯅꯤ ꯊꯥꯔꯪ ꯊꯥꯔꯛꯑꯣꯏ ꯊꯥꯔꯛꯇꯤꯔꯣꯏꯗꯗꯤ ꯐꯨꯝꯕ ꯂꯣꯏꯗꯕ ꯃꯔꯛꯇ ꯊꯝꯗꯕ ꯃꯌꯥꯝ ꯂꯩꯔꯤꯑꯕ ꯂꯧꯕꯨꯛꯇꯒ ꯂꯩꯕ ꯌꯥꯎꯔꯤ ꯑꯅꯤ ꯑꯍꯨꯝ ꯍꯣꯏꯗꯨ ꯅ ꯄꯩꯁꯥ ꯂꯧꯊꯣꯛꯂꯣꯏꯦ ꯇꯣꯛꯈ꯭ꯔꯕ ꯈꯪꯗꯦ ꯃꯣꯏꯦ ꯀꯨꯏꯃꯟꯈ꯭ꯔꯦ
ꯈꯪꯗꯦ ꯑꯈꯨꯏꯗꯤ ꯀꯣꯏꯏꯃꯪꯈ꯭ꯔꯦ ꯃꯣꯏꯗꯤꯦ ꯐꯔꯦꯞꯁꯨ ꯀꯥꯏꯔꯦ ꯑꯩ ꯀꯩꯅ ꯃꯣꯏ ꯄꯨꯁꯜꯂꯛꯏꯁꯦ
ꯎꯝ ꯎꯝ ꯀꯩꯅꯣꯒꯤ ꯅꯣꯏ ꯋꯥꯇꯔ ꯁꯄ꯭ꯂꯥꯏꯁꯤꯡ ꯀꯩꯅꯣ ꯄꯥꯏꯞ ꯐꯨꯝ ꯂꯣꯏꯔꯕꯣ
ꯑꯩꯈꯣꯏ ꯁꯤ ꯋꯥꯇꯔ ꯁꯄ꯭ꯂꯥꯏ ꯄꯥꯏꯞ ꯐꯨꯝꯕ ꯂꯣꯏꯗ꯭ꯔꯤꯕ ꯃꯥꯜꯂꯦꯗ ꯃꯇꯦꯛ ꯃꯇꯦꯛ ꯇꯦꯛ ꯎꯒꯦ ꯂꯣꯏ ꯑꯁꯤ ꯃꯃꯥꯡꯗ ꯑꯃꯨꯛ ꯁꯣꯏꯌꯦꯜ ꯇꯦꯁ ꯇꯧꯕꯗ ꯑꯃꯨꯛ ꯌꯥꯗ꯭ꯔꯦ ꯑꯃꯨꯛ ꯍꯥꯏ
ꯎꯝ
ꯑꯁꯤ ꯀꯃꯥꯏꯅ ꯇꯧꯕꯅꯣ ꯈꯪꯗꯦꯁꯦ ꯑꯩꯈꯣꯏꯁꯤ ꯋꯥꯇꯔ ꯁꯄ꯭ꯂꯥꯏꯁꯤ ꯒ꯭ꯌꯥꯒꯤ ꯃꯦꯟ ꯇꯥꯗꯦ
ꯀꯩꯅꯣꯒꯤ ꯑꯁꯤꯗ ꯁꯣꯜ ꯇꯦꯁ ꯇꯧꯕꯗ ꯌꯥꯗ꯭ꯔꯦ ꯍꯥꯏꯁꯨ ꯐꯔꯅꯦ ꯑꯁꯤꯒꯤ ꯃꯥꯒꯤ ꯋꯥꯇꯔ ꯇꯦꯡꯗꯦ ꯂꯩꯕ ꯅꯠꯇ꯭ꯔꯣ ꯊꯥꯔꯒ
ꯎꯝ ꯎꯝ
ꯀꯩꯅꯣꯒꯤ ꯑ ꯊꯣꯡꯗꯥꯕꯤꯗ ꯃꯣꯏ ꯏꯁꯤꯡꯁꯦ ꯇꯨꯔꯦꯟꯗ ꯆꯤꯡ ꯈꯠꯂꯒ ꯁꯦꯝꯇꯣꯛꯑꯒ ꯊꯥꯔꯛꯄꯩ ꯀꯩꯅꯣ ꯑꯃ ꯃꯣꯏ ꯀꯟꯅ ꯁꯥꯔꯤꯕꯀꯣ ꯍꯧꯖꯤꯛ
ꯎꯝ
ꯁꯤ ꯁꯦꯛꯃꯥꯏ ꯁ꯭ꯋꯥꯏ ꯋꯥꯇꯔ ꯁꯄ꯭ꯂꯥꯏꯁꯦ ꯑꯁꯤꯗ ꯏꯁꯤꯡꯁꯦ ꯃꯣꯏ ꯌꯧꯔꯛꯑꯅꯤꯗꯅ ꯌꯧꯔꯛꯑꯒ ꯄꯥꯏꯞꯇꯣ ꯂꯣꯏ ꯊꯥꯔꯛꯄꯒꯤ ꯀꯩꯅꯣꯝꯗꯤ ꯃꯣꯏ ꯄ꯭ꯂꯥꯟꯗꯤ ꯇꯧꯔꯤ
ꯎꯝ
ꯑꯗꯣ ꯃꯣꯏ ꯑꯁꯤꯒꯤꯒꯤ ꯑ ꯄꯥꯏꯞ ꯐꯨꯝꯃꯝꯃꯤꯁꯦ ꯑꯩꯈꯣꯏ ꯌꯨꯝ ꯌꯨꯝ ꯑꯩꯈꯣꯏ ꯁꯤꯒꯤ ꯀꯝꯇꯟ ꯔꯥꯎꯟꯁꯦ ꯐꯨꯝꯃꯝꯃꯒꯗꯤ ꯅꯨꯡꯉꯥꯏꯒꯗꯕꯅꯦꯕ ꯍꯥꯏꯗꯤ ꯑꯩꯈꯣꯏ ꯃꯄꯥꯗ ꯇꯧꯔ ꯂꯧꯁꯤꯜꯂꯗꯤ
ꯎꯝ
ꯑꯩꯈꯣꯏꯅ ꯁꯤꯗꯩ ꯂꯧꯒꯦ ꯍꯥꯏ ꯇꯥꯔꯗꯤ ꯑꯩꯈꯣꯏ ꯇꯣꯉꯥꯟꯅ ꯄꯥꯏꯞ ꯑꯃ ꯇꯤꯡꯉꯛꯄꯒꯤ ꯃꯊꯧ ꯇꯥꯏ ꯐꯤꯕꯝ ꯂꯩꯔꯦꯕ
ꯑꯣ ꯁꯤꯒꯤ ꯁꯣꯔꯣꯛꯄꯥꯟ ꯃꯦꯟ ꯔꯣꯗꯁꯤ ꯁꯤꯒꯤ ꯁꯣꯔꯣꯛꯃꯄꯥꯟꯗ ꯐꯨꯝꯃꯝꯕꯅꯤꯅ
ꯑꯥ ꯁꯣꯔꯣꯛ ꯃꯄꯥꯟꯗ ꯃꯦꯟ ꯔꯣꯗꯀꯤꯗ ꯐꯨꯝꯕꯅꯤꯅ ꯑꯗꯨ ꯃꯥꯏꯁꯦ ꯃꯣꯏꯁꯦ ꯁꯤ ꯈꯤꯇꯪ ꯁꯣꯏꯗꯤ ꯁꯣꯏꯔꯦ ꯑꯁ ꯁꯤ ꯀꯩꯅꯣꯁꯤ ꯌꯥꯗ꯭ꯔꯦ ꯍꯥꯏꯗꯤ ꯑꯩꯈꯣꯏꯒꯤ ꯂꯩꯔꯤꯕ ꯁꯦꯞꯁꯤꯒꯤ ꯃꯑꯣꯡꯗ ꯏꯎ ꯀꯣꯜꯂꯛꯒ ꯆꯠꯈꯤꯗꯕꯅꯦꯕ
ꯃꯥꯅꯦ
ꯑꯗꯨ ꯃꯣꯏꯅ ꯗꯥꯏꯔꯦꯛ ꯏꯁꯇꯔ꯭ꯦꯠ ꯇꯤꯡꯒ ꯆꯠꯈ꯭ꯔꯦꯕ ꯍꯨꯔꯥꯟꯈ꯭ꯔꯦꯕ ꯏꯎ ꯀꯣꯂꯛꯀꯗꯕ ꯆꯪꯒꯗꯕ ꯄꯥꯏꯞꯇꯣ
ꯃꯣꯏꯁꯤꯁꯨ ꯑꯩꯕꯣ ꯈꯤꯇꯪ ꯀꯩꯅꯣ ꯇꯧꯕꯗ ꯑꯗꯨꯅꯦ ꯌꯨꯝꯊꯣꯡ ꯌꯨꯝꯊꯣꯡ ꯐꯪꯅꯕꯅꯤ ꯇꯧꯔꯛꯏꯁꯦ ꯁꯣꯔꯣꯛꯇ ꯄꯨꯅꯕꯗꯤ ꯅꯠꯇꯦꯗꯅ
ꯎꯝ ꯑꯗꯨ ꯑꯩꯈꯣꯏꯅ ꯋꯥꯇꯔ ꯁꯄ꯭ꯂꯥꯏꯒ ꯑꯁꯤ ꯏꯁꯤꯡꯁꯤ ꯂꯧꯒꯦ ꯍꯥꯏꯇꯥꯔꯗꯤ ꯑꯩꯈꯣꯏ ꯄꯥꯏꯞ ꯀꯣꯜ ꯑꯅꯤ ꯑꯃꯨꯛ ꯇꯤꯡꯉꯛꯄ ꯑꯃꯨꯛ ꯆꯪꯉꯤꯑꯕ
ꯎꯝ
ꯌꯨꯝꯗꯒꯤ ꯑꯣ ꯑꯗꯨ ꯄꯩꯁꯥꯗꯣ ꯐꯥꯅꯌꯥꯝ ꯆꯡꯉꯦꯕ
ꯆꯪꯉꯦ ꯆꯪꯉꯦ
ꯏꯁꯤꯡ ꯑꯗꯨꯒꯤ ꯋꯥꯇꯔ ꯁꯄ꯭ꯂꯥꯏ ꯐ꯭ꯔꯤꯁꯨ ꯅꯠꯇꯕ ꯄꯩꯁꯥ ꯊꯤꯔ ꯂꯧꯗꯣꯔꯤꯕ
ꯑꯗꯨꯁꯨ ꯑꯗꯨ ꯂꯧꯕꯩ ꯑꯃꯨꯛ ꯂꯨꯄꯥ ꯂꯤꯁꯤꯡ ꯇꯔꯦꯠ ꯅꯤꯄꯥꯜꯃꯨꯛ ꯆꯪꯈꯤꯗꯣꯔꯦꯕ ꯑꯗꯨꯗꯤ ꯂꯨꯄꯥ ꯆꯅꯤ ꯆꯅꯤꯒꯤ ꯂꯧꯔ ꯊꯥꯕ ꯊꯄꯒꯤ ꯐꯤꯕꯝꯗ ꯂꯧꯕꯅ ꯐꯔꯛꯑꯦꯕ ꯀꯧꯔꯒ
ꯎꯝ
ꯍꯥꯏꯗꯤ ꯄꯩꯁꯥꯗꯣ ꯍꯦꯟꯅ ꯆꯪꯕꯒꯤ ꯐꯤꯕꯝ ꯂꯩꯔꯦꯕ
ꯃꯥꯅꯤ ꯍꯥꯏꯗꯤ ꯑꯃ ꯃꯣꯏꯗꯩ ꯂꯧꯕꯗꯁꯨ ꯐ꯭ꯔꯤ ꯅꯠꯇꯦ ꯆꯞ ꯃꯥꯟꯅꯩꯕ
ꯎꯝ ꯑꯗ ꯃꯣꯏ ꯏꯁꯤꯡꯗꯨꯗ ꯀꯌꯥꯝ ꯁꯦꯡꯉꯤꯅꯣ ꯁꯦꯡꯇ꯭ꯔꯤꯅꯣ ꯑꯗꯨ ꯃꯦꯟ ꯃꯥꯟ ꯇꯥꯕꯅ ꯇꯦ ꯂꯩꯅꯥꯡ ꯉꯥꯛꯇꯒ ꯊꯥꯔꯛꯄꯁꯨ ꯌꯥꯎꯔꯤꯅꯤꯗꯨ ꯃꯣꯏꯗꯤ
ꯑꯁ ꯑꯗꯨꯅꯤ ꯅꯍꯥꯟ ꯁꯣꯁꯤꯦꯜ ꯃꯦꯗꯤꯌꯥꯗ ꯊꯦꯡꯅꯈꯤꯕꯗꯣ ꯀꯔꯤ ꯂꯝꯒꯤꯅꯣ ꯃꯨꯁꯤꯠ ꯃꯨꯅ ꯊꯣꯛꯂꯛꯄꯗꯣ
ꯑꯣ
ꯑꯩ ꯍꯥꯟꯅꯗ
ꯃꯣꯏꯗꯣ ꯇꯦꯡꯀꯤꯗꯣ ꯏꯁꯤꯡꯁꯤ ꯈꯔ ꯇꯦꯡꯀꯤꯗꯣ ꯊꯦꯡꯗꯕꯤꯗ ꯑꯃꯣꯠꯄꯗꯨꯗ ꯑꯗꯨꯝ ꯊꯥꯖꯤꯜꯂꯕꯒꯅ